ꯌꯥꯕ꯭ꯔꯥ
ꯒ꯭ꯌꯥꯟ ꯇꯥꯗꯦ ꯑꯩꯁꯨ ꯅꯪꯉꯣꯟꯗ ꯇꯧꯔꯗꯤ ꯑꯗꯨꯃꯥꯏꯅ ꯇꯧꯋꯦ ꯑꯇꯣꯞꯄꯗꯩꯗꯤ ꯇꯧꯗꯦ
ꯑꫭ ꯑꯗꯣ ꯑꯝ ꯅꯃꯥꯟꯅꯕꯤ ꯑꯃ ꯂꯥꯁꯇ ꯇꯧꯕꯗꯣ
ꯍꯣꯏ
ꯃꯥꯗꯤ ꯃꯥꯗꯤ ꯃꯥꯁꯨ ꯌꯥꯝ ꯇꯧꯕ꯭ꯔꯥ ꯌꯥ ꯌꯥꯝ ꯉꯥꯡꯅꯕ꯭ꯔꯥ
ꯑꯩꯒ ꯑꯈꯪꯕ ꯅꯨꯄꯤꯗꯨꯒ ꯇꯧꯕ ꯃꯥꯜꯂꯦ ꯅꯣꯏ ꯑꯦꯅꯤꯗꯁꯨ ꯇꯧꯔꯛꯄ꯭ꯔꯥ ꯑꯩ ꯈꯪꯗꯦ
ꯑꯣ ꯅꯠꯇꯦ ꯑꯩꯗꯤ ꯑꯇꯩꯕꯨꯁꯨ ꯃꯥ ꯌꯥꯝ ꯇꯧꯔꯕ꯭ꯔꯥ ꯍꯥꯏꯕꯅꯤꯗ
ꯇꯧꯕ ꯈꯪꯗꯦ ꯇꯧꯔꯝꯃꯣꯏ
ꯑꯣ ꯑꯩꯕꯨ ꯕꯋꯥꯅꯤꯗ ꯅꯨꯄꯥꯗ ꯈꯛꯇ ꯇꯧꯅꯤ ꯍꯥꯏꯅꯀꯣ
ꯃꯉꯣꯟꯗ ꯂꯛꯅꯕꯤꯕꯅꯤꯗ
ꯌꯥꯝ ꯈꯠꯂꯦꯕ ꯃꯥꯁꯦ ꯅꯣꯛꯑꯒ ꯀꯣ ꯌꯥꯝ ꯀꯦꯅ ꯅꯣꯛꯑꯒ ꯀꯣ ꯅꯣꯛ ꯅꯣꯛ ꯅꯣꯛ ꯈꯛꯇ ꯂꯩ ꯑꯩꯅ ꯅꯣꯛ ꯀꯅꯣ ꯍꯥꯏꯕꯤꯕꯅꯦꯕ
ꯅꯣꯛꯄꯗ ꯑꯗꯨꯃꯥꯏꯅ ꯇꯧꯔꯗꯤ ꯄꯩꯁꯥꯗꯣ ꯌꯥꯝ ꯐꯪꯕꯗꯣ ꯌꯥꯝ ꯌꯥꯝꯗꯦ ꯍꯥꯏꯕꯅꯦ
ꯃꯥꯗꯤ ꯌꯥꯝ ꯈꯟꯕꯅꯦ ꯎꯝ ꯍꯥꯏꯌꯣ
ꯋꯥꯔꯤꯗꯣ ꯐꯠꯖꯅꯒ ꯁꯥꯔꯒ ꯀ ꯀ꯭ꯔꯤꯅꯣ ꯉꯥꯡꯔꯒ ꯁ꯭ꯇꯣꯞꯇ ꯉꯥꯡꯉꯦꯅꯥ
ꯍꯣꯏ ꯍꯣꯏ
ꯑꯗꯨꯗꯒꯤ ꯎꯝ ꯑꯗꯨꯗ ꯑ ꯑ ꯉꯥꯡꯕꯒꯤ ꯌꯦꯡꯕ ꯀꯥꯟꯗ ꯑꯥ ꯌꯥꯎꯕ ꯌꯥꯎꯕ ꯌꯥꯎꯔꯝꯃꯦꯅꯦ
ꯍꯣꯏ ꯍꯣꯏ
ꯅꯪꯁꯨ ꯌꯦꯡꯕ꯭ꯔꯥ
ꯌꯦꯡꯉꯦ
ꯑꯗꯨꯒ ꯌꯥꯝ ꯌꯥꯝ ꯐꯪꯔꯒ ꯂꯩꯔꯝꯃꯦ
ꯑꯣ ꯐꯔꯅꯦ
ꯐꯖꯅ ꯑꯗꯨꯝ ꯉꯥꯡꯔꯗꯤ ꯅꯪꯅ ꯑꯩꯉꯣ ꯑꯩꯉꯣꯟꯗ ꯇꯧꯔꯛꯅꯤꯅ ꯅꯪꯅ ꯍꯦꯟꯅ ꯐꯪꯔꯝꯃꯦ
ꯈꯪꯗꯦ ꯑꯩꯗꯤ ꯌꯥꯔꯦ ꯑꯗꯨꯒꯤ ꯋꯥꯔꯤ ꯇꯣꯛꯑꯁꯦ
ꯑꯗꯨ ꯍꯥꯏꯕꯅꯤꯗ ꯐꯖꯅ ꯍꯥꯏꯔꯗꯤ ꯍꯥꯏꯕꯅꯦ
ꯍꯣꯏ ꯍꯣꯏ
ꯑꯗꯨꯅ ꯑꯩꯁꯨ ꯑꯗꯨꯐꯥꯎ ꯐꯪꯉꯒꯗꯤ ꯅꯪꯁꯨ ꯐꯪꯉꯝꯅꯤ ꯅꯪꯒꯤꯁꯤ ꯑꯩꯈꯣꯏ ꯑꯅꯤ ꯉꯔꯥꯡ ꯇꯧꯕꯒꯤꯁꯨ ꯂꯣꯏ ꯑꯦꯗꯑꯞ ꯇꯧꯒꯤ ꯑꯣꯏꯔꯝꯅꯤꯀꯣ
ꯍꯣꯏ ꯇꯧꯔꯝꯃꯅꯤ
ꯍꯣꯏ ꯅꯪ ꯉꯍꯥꯟ ꯐꯖꯅ ꯇꯧꯗꯦ ꯍꯥꯏꯅ
ꯍꯣꯏ
ꯅꯪ ꯇꯨꯝꯅꯤꯡꯗꯕ꯭ꯔꯣ
ꯍꯧꯖꯤꯛꯇ ꯇꯣꯛꯅꯕ ꯍꯋꯥꯏ ꯐꯅꯔꯦ
ꯇꯨꯝꯕ ꯍꯥꯏꯕꯗꯤ ꯑꯗꯨꯝ ꯎꯝ ꯃꯪ ꯃꯟꯕꯗꯣ ꯇꯧꯕ꯭ꯔꯥ
ꯃꯥꯡꯍꯟꯕ ꯍꯥꯏꯕꯕꯁꯤ ꯀꯩꯅꯣ ꯃꯥꯡꯍꯕ ꯂꯩꯕ
ꯅꯌꯦ ꯇꯨꯝꯕ ꯍꯥꯏꯕꯗꯤ ꯖꯁ ꯐꯃꯨꯡꯗ ꯍꯤꯞꯄ ꯅꯠꯇꯕ ꯑꯗꯨꯝ ꯇꯨꯝꯕꯗꯣ
ꯇꯨꯝꯕ ꯂꯣꯏꯔꯦꯑꯩ ꯇꯨꯝꯃꯦ
ꯑꯝ
ꯁꯨꯃꯤ ꯑꯩꯗꯣ
ꯐꯔꯤꯅꯦ ꯑꯗꯨꯗꯤ ꯅꯨꯡꯊꯤꯟ ꯇꯨꯝꯕ ꯌꯥꯕ꯭ꯔꯥ ꯅꯪꯗꯤ ꯁꯨꯃꯥꯏꯅ ꯇꯧꯔꯁꯨ
ꯎꯝ ꯌꯥꯝꯅ ꯁꯥꯡꯅ ꯑꯩ ꯇꯨꯝꯗꯦ ꯄꯨꯡ ꯑꯃ ꯐꯥꯎ ꯐꯥꯔꯔꯝꯃꯔꯣꯏ
ꯑꯣꯝ
ꯄꯨꯡ ꯑꯃ ꯄꯨꯡ ꯕꯥꯔꯣꯒꯨꯝꯕꯗ ꯇꯨꯡ ꯑꯅꯤꯗ
ꯍꯣꯏ ꯍꯣꯏ ꯑꯩꯈꯣꯏꯗꯤ ꯍꯟꯗꯛ ꯕꯣ ꯌꯦꯡꯒꯤ ꯄꯨꯡ ꯑꯍꯨꯝ ꯃꯔꯤ ꯃꯉꯥ ꯑꯗꯨ꯭ꯋꯥꯏꯗ ꯇꯨꯝꯃꯦ
ꯉꯝꯖꯩ ꯑꯩꯗꯤ ꯐꯣꯟꯒꯤ ꯍꯧꯖꯤꯛꯀꯥꯟ ꯑꯩ ꯐꯣꯟꯗ ꯌꯥꯝꯅ ꯅꯨꯡꯉꯥꯏꯕ ꯍꯥꯏꯕꯁꯤꯦ ꯑꯩꯉꯣꯟꯗ ꯂꯥꯏꯊꯩꯕ
ꯣꯜ ꯍꯥꯏꯅꯤꯕꯣ
ꯕꯣꯁꯨ ꯑꯩ ꯌꯦꯡꯗꯦ ꯑꯗꯨꯒꯤ ꯑꯩꯒꯤꯁꯦ
ꯎꯝ
ꯑꯣ ꯑꯇꯣꯞꯄꯁꯤꯡ ꯑꯩ ꯅꯃꯥ ꯑꯗꯨꯝ ꯌꯦꯡꯕꯁꯤꯡꯁꯨ ꯅꯨꯡꯉꯥꯏꯕ ꯑꯣꯏꯗꯕꯒꯤ ꯀ ꯑꯩꯁꯨ ꯐꯥꯎꯗ ꯌꯥꯝꯅ ꯌꯦꯡꯉꯕ ꯅꯨꯡꯉꯥꯏꯕ ꯂꯩ ꯑꯗꯨ ꯍ ꯒꯤ ꯋꯥꯔꯤ ꯁꯥ ꯁꯥꯔꯒ ꯊꯠꯄꯒꯨꯝꯕ ꯑꯗꯨ ꯈꯛꯇꯅꯦꯗ ꯑꯗꯨꯦ ꯄꯨꯗ ꯍꯧꯖꯤꯛꯀꯥꯟ ꯌꯥꯝꯅ ꯅꯨꯡꯉꯥꯏꯕ ꯍꯥꯏꯕ ꯂꯩꯇ꯭ꯔꯦ
ꯑꯣ ꯅꯥꯕ ꯌꯦꯡꯅꯤꯡꯈꯤꯕ ꯑꯗꯨꯅꯅꯦ ꯍꯛꯆꯥꯡ ꯉꯝꯗꯕ ꯍꯥꯏꯕꯁꯦ ꯑꯗꯨꯅꯦ ꯄꯩꯁꯥ ꯀ ꯌꯥꯝ ꯄꯥꯏꯕꯁꯨ ꯀꯣ
ꯍꯣꯏ ꯑꯗꯨꯅꯦ ꯑꯗꯨꯅꯤꯡꯕ ꯂꯥꯏꯅꯦ ꯑꯩꯗꯣ ꯑꯗꯤ ꯊꯝ ꯐꯔ ꯂꯩꯕ ꯁꯣꯔꯣꯛ ꯑꯁꯤꯗ ꯅꯥꯔꯒ ꯑꯁꯤ ꯃꯥꯒꯤ ꯑꯦꯟꯚꯥꯏꯔꯣꯟꯃꯦꯟꯒꯤꯁꯨ ꯑꯣꯏꯔꯝ ꯑꯣꯏꯔꯝꯕꯁꯨ ꯌꯥꯏꯑꯕ
ꯍꯣꯏ
ꯑꯗꯨ ꯁꯔꯨꯛꯇꯤ ꯑꯩꯗꯤ ꯑꯁꯤꯒꯨꯝꯕ ꯑꯦꯟꯚꯥꯏꯔꯣꯟꯃꯦꯟꯗ ꯂꯩꯕ ꯁꯔꯨꯛꯇꯤ ꯑꯩ ꯂꯁꯨ ꯂꯩꯥꯏꯁꯨꯁꯨ ꯑꯩ ꯌꯨꯝꯗ ꯊꯣꯛꯂꯒ ꯑꯗꯨꯝ ꯑꯗꯨꯅ ꯂꯩꯍꯧꯔꯒꯦ ꯑꯩ ꯇꯜꯗꯦ ꯍꯥꯏꯅ ꯈꯟꯕ ꯍꯧꯔꯕ ꯋꯥꯅꯤ ꯈꯪꯕ꯭ꯔꯥ
ꯑꯣ ꯑꯣ ꯋꯥꯈꯜꯁꯨ ꯌꯥꯝ ꯄꯤꯛꯊꯒꯅꯨꯍꯦ ꯀꯔꯤꯅꯣ
ꯑꯗꯨꯁꯨ ꯑꯣꯏ ꯑꯗꯨ ꯑꯣꯏꯔꯁꯨ ꯑꯩꯅ ꯇꯧꯅꯤꯡꯕ ꯍꯥꯏ ꯏꯁꯦ ꯏꯁꯥ ꯂꯔꯤꯛꯇꯣ ꯅꯨꯡꯉꯥꯏꯇ꯭ꯔꯗꯤ ꯇꯧꯕ ꯉꯝꯗꯦꯅ ꯑꯗꯨꯁꯨ ꯂꯧꯄꯣꯊꯤ ꯌꯨꯝꯗ ꯑꯣꯏꯅ ꯑꯗꯨ ꯀ꯭ꯔꯦꯁ ꯇ ꯁꯤ ꯀꯁꯨ ꯌꯥꯝꯅ ꯇꯧꯕ ꯍꯥꯏꯕꯗꯣ ꯇꯧꯗ꯭ꯔꯁꯨ ꯑꯗꯨꯝ ꯌꯥ ꯌꯥꯅꯕꯗꯣ ꯍꯣꯠꯅꯔꯒ ꯑꯗꯨꯝ ꯇꯧꯔꯒꯦ ꯏꯀꯥꯏꯈꯨ ꯥ ꯑꯗꯨ ꯈꯪꯗꯦ ꯑꯩꯈꯣꯏꯅ ꯇꯧꯅꯤꯡꯉꯦ ꯍꯥꯏꯕꯗꯨ ꯇꯧꯕ ꯉꯝꯗꯅ ꯀꯔꯤ ꯇꯧꯔꯅꯤ ꯍꯥꯏꯔꯒ ꯂꯩ ꯑꯦ ꯍꯥꯏꯅ ꯑꯩꯗꯣ ꯍꯧꯕ ꯋꯥ
ꯎꯝ ꯏꯅꯥꯎꯅꯨꯄꯤꯗꯣ ꯏꯅꯥꯎꯅꯨꯄꯤꯗꯣ ꯍꯜꯂꯛꯈ꯭ꯔꯕ꯭ꯔꯥ ꯏꯅꯥꯎꯅꯨꯄꯤ
ꯑꯗ ꯀ꯭ꯔꯤꯗꯥ
ꯎ ꯃꯣꯏ ꯑꯅꯤꯁꯦ ꯔꯦꯟ ꯊꯤꯕ ꯆꯠꯂꯦ ꯍꯥꯏꯕ ꯅꯠꯇ꯭ꯔꯣ
ꯆꯠꯇꯦꯍꯦ ꯆꯠꯇ꯭ꯔꯦ ꯃꯣꯏꯗꯤ
ꯎꯝ ꯀꯗꯥꯏ ꯆꯠꯈꯤꯕ ꯏꯅꯥꯎꯅꯨꯄꯤꯗꯣ
ꯃꯥ ꯊꯕꯛ ꯊꯤꯌꯦꯅ
ꯃꯥ ꯐꯪꯗ꯭ꯔꯤꯕ꯭ꯔꯣ ꯐꯪꯈ꯭ꯔꯦ ꯍꯥꯏꯕ ꯅꯠꯇ꯭ꯔꯣ
ꯐꯪꯉꯦ ꯑꯗꯨꯗꯣ ꯄ꯭ꯔꯣꯁꯦꯁꯇꯤ ꯌꯥꯝ ꯁꯥꯡꯅ ꯂꯩꯌꯦ ꯍꯥꯏꯌꯦꯕ
ꯑꯣ
ꯀꯩꯅꯣ ꯑꯗꯨꯒꯤ ꯑꯗꯨꯗꯒꯤ ꯆꯠꯄ ꯃꯥꯜꯂꯦ ꯏꯁꯃꯦ ꯑꯗꯨꯃꯥꯏꯅ ꯇꯧꯅꯔꯦ ꯍꯥꯏꯕ
ꯎꯝ ꯎꯝ ꯎꯝ ꯑꯗꯨꯗꯤ ꯑꯣ ꯑꯗꯨꯗꯤ ꯑꯃꯗꯨꯗꯤ
ꯃꯥ ꯆꯗ ꯇ ꯋꯥꯂꯌꯦꯦ
ꯑꯣ
ꯃꯁꯤ ꯑꯣ
ꯎꯝ
ꯅꯨꯄꯤ ꯑꯃꯗꯣ ꯅꯣꯏ ꯑꯅꯤꯒꯠ ꯆꯞ ꯃꯥꯟꯅꯕ ꯅꯨꯄꯤ ꯑꯅ ꯅꯤꯗꯣ ꯋꯥꯣꯏꯁꯨ ꯃꯣꯏ ꯇꯧꯐꯝꯗ ꯂꯥꯛꯄ ꯃꯥꯜꯂꯦ ꯃꯉꯣꯟꯗ ꯂꯥꯛꯑꯣ ꯍꯥꯏꯅꯧꯕ
ꯑꯥ
ꯈꯪꯗꯦ ꯑꯗꯣ ꯃꯥ ꯀꯔꯝ ꯍꯥꯏꯥꯏꯅ ꯆꯠꯄ꯭ꯔꯥ ꯑꯩ ꯌꯥꯅꯤ ꯑꯗꯨꯗꯤ ꯀꯨꯞꯅꯗꯤ ꯍꯥꯡꯕꯤ ꯗ꯭ꯔꯦ ꯑꯗꯨ ꯑꯣꯏꯔꯁꯨ
ꯑꯣ ꯑꯩꯒ ꯑꯩꯈꯣꯏꯒ ꯑꯩꯈꯣꯏꯒ ꯃꯥꯟꯅꯕ ꯑꯅꯤꯗꯣ
ꯍꯣꯏ ꯍꯣꯏ
ꯃꯣꯏꯣꯏ ꯃꯤꯗꯨꯁꯨ ꯆꯠꯂꯤꯦ ꯍꯥꯏꯕ ꯑꯗꯨꯗ ꯉꯁꯤꯁꯦ ꯑꯥ ꯗꯦꯠ ꯀꯌꯥꯗꯔꯥ ꯑꯦꯛꯖꯥꯝ ꯇꯧꯒꯅꯤ ꯑꯗꯨꯗ ꯂꯥꯛꯑꯣ ꯍꯥꯏꯌꯦ ꯍꯥꯏꯌꯦ
ꯃꯣꯏ ꯑꯅꯤꯈꯛꯇ ꯃꯣꯏ ꯑꯅꯤ ꯈꯛꯇꯔꯥ ꯃꯤ ꯑꯃꯗꯨ ꯁꯨꯔꯥ
ꯃꯣꯏꯅꯤ ꯈꯛꯇꯅꯦ ꯇꯣꯡꯉꯥꯜꯂꯦ
ꯃꯤ ꯑꯃꯗꯤ ꯑꯦꯛꯖꯥꯝ ꯃꯤ ꯑꯃꯁꯨ ꯑꯦꯛꯖꯥꯝ ꯇꯧꯅꯤ ꯍꯥꯏꯌꯦꯅ ꯍꯥꯏ ꯀꯔꯤ ꯈꯔꯥ ꯅꯪꯗꯤ ꯈꯟꯕ ꯅꯪꯒꯤꯗꯤ ꯈꯟꯈ꯭ꯔꯕ ꯅꯠꯇ꯭ꯔꯣ ꯍꯥꯏꯕ ꯀꯥꯟꯗ ꯑꯩꯒꯤꯁꯨ ꯈꯟꯗ꯭ꯔꯤ ꯍꯥꯏ ꯑꯩꯒꯤꯁꯨ ꯑꯦꯛꯖꯥꯝ ꯇꯧꯗꯣꯏꯅꯦ ꯍꯥꯏꯌꯦ ꯃꯥꯅ ꯍꯥꯏꯕ ꯋꯥꯅꯦ ꯍꯗꯥ ꯍ ꯍꯥꯎꯕ ꯀꯥꯥꯟꯗ ꯑꯁꯤ ꯅꯪꯁꯨ ꯅꯪꯒꯤꯗꯤ ꯈꯟ ꯈꯕ ꯅꯠꯇ꯭ꯔꯣ ꯍꯥꯏꯔꯒ ꯒ꯭ꯌꯥꯟ ꯇꯥꯗꯦ ꯑꯃꯨꯛꯀ ꯑꯩꯁꯨ ꯑꯦꯛꯖꯥꯝ ꯇꯧꯗꯣꯏꯅꯦ ꯍꯥꯏꯌꯦ ꯅꯣꯏ ꯑꯍꯨꯝꯂꯥ ꯍꯪꯗꯦ ꯑꯩꯈꯣꯏ ꯑꯍꯨꯝꯁꯨ ꯃꯤ ꯀꯌꯥ ꯑꯣꯏꯕ꯭ꯔꯥ ꯃꯤ ꯌꯥꯝꯕ꯭ꯔꯥ ꯃꯤ ꯃꯁꯤꯡꯕꯨꯗꯤ ꯈꯪꯍꯧꯗ꯭ꯔꯦ ꯑꯗꯣ ꯑꯩꯈꯣꯏ ꯑꯍꯨꯝ ꯀꯅꯥ ꯀꯅꯥ ꯂꯩꯕ꯭ꯔꯥ ꯍꯪꯗꯦ ꯑꯗꯨꯗꯤ ꯈꯪꯗꯦ ꯑꯗꯨ ꯇꯧꯔꯅꯤ ꯌꯥꯝꯤꯕ ꯇꯑꯣ ꯄꯤꯅꯤꯡꯉꯥꯏ ꯂꯥꯛꯑꯣ ꯍꯥꯏꯌꯦ ꯍꯥꯏꯌꯦꯅ ꯑꯃꯗꯤ
ꯑꯣ ꯑꯦꯛꯖꯥꯝꯗꯤ ꯇꯧꯒꯅꯤ ꯍꯥꯏꯌꯦ ꯍꯣꯏ ꯃꯣꯏꯅꯤꯗꯤ ꯀꯅꯦꯛꯁꯟ ꯂꯩꯇꯕꯒꯤꯗ ꯑꯩꯆ ꯑꯥꯔꯗ ꯗꯥꯏꯔꯦꯛ ꯆꯪꯕ ꯃꯥꯜꯂꯦꯗ ꯆ ꯑꯔꯗ ꯍꯥꯟꯆꯥꯔꯗ ꯅꯉꯣ ꯕꯦꯀꯦꯟꯁꯤ ꯂꯩꯕ꯭ꯔꯥ ꯆꯦꯛ ꯇꯧꯈꯤꯒꯦ ꯍꯥꯏꯌꯦ
ꯎꯝ
ꯑꯗꯨꯒ ꯉꯥꯏꯍꯥꯛ ꯂꯩꯔꯒ ꯊꯂꯛꯑꯒ ꯗꯦꯠ ꯀꯌꯥꯗꯅꯣ ꯑꯦꯛꯖꯥꯝ ꯇꯧꯅꯤ ꯍꯥꯏ ꯂꯥꯛꯑꯣ ꯍꯥꯏꯌꯦ ꯍꯥꯏꯌꯦ
ꯑꯣ
ꯎꯝ
ꯍꯪꯗꯦꯗ ꯑꯗꯨ ꯅꯨꯄꯤꯠꯀꯤꯗꯨꯁꯨ ꯃꯣꯢꯅꯤꯅ ꯀꯧꯕ ꯀꯧꯕꯒꯤ ꯃꯥꯁꯨ ꯆꯠꯂꯦꯕ ꯉꯁꯤ
ꯑꯣ
ꯑꯦ ꯍꯣꯁꯄꯤꯇꯥꯜ ꯆꯠꯂꯒ ꯍꯜꯂꯛꯄ ꯀꯥꯟꯗ ꯃꯥ ꯂꯩꯔꯑꯝꯃ ꯀꯃꯥꯏꯅ ꯇꯧ ꯄꯥꯎ ꯄꯤ ꯑꯩ ꯍꯪꯗꯤ ꯍꯪꯗꯦ ꯄꯤꯒꯅꯤ ꯄꯤꯕ ꯂꯥꯛꯑꯣ ꯍꯥꯏꯅꯦ ꯑꯗꯨꯃꯥꯏꯅ ꯇꯧꯅꯦ ꯃꯥꯅ ꯍꯥꯏꯔꯒ ꯑꯁꯦꯡꯕꯔꯥꯅꯦ ꯍꯣꯏ ꯃꯣꯏ ꯍꯥꯢꯌꯦ
ꯎꯝ
ꯈꯪꯗ꯭ꯔꯦ ꯃꯥꯅ ꯐꯒꯤ ꯇꯝꯕꯒꯤꯔꯥ ꯑꯗꯨꯗꯤ ꯈꯪꯗ꯭ꯔꯦ
ꯎꯝ ꯎꯝ ꯑꯗꯨꯗꯤ ꯆꯨꯝꯃꯝꯃꯅꯤꯗ
ꯍꯪꯗꯦ ꯍꯪꯂꯒ ꯀꯔꯤꯅꯣ ꯑꯃꯨꯛꯀ ꯑꯁꯤ ꯇꯧꯅꯤ ꯍꯥꯏꯕꯁꯦ ꯈꯔꯅꯤ ꯅꯠꯇ꯭ꯔꯣ ꯍꯜꯂꯣ
ꯇꯥꯢꯌꯦ ꯇꯥꯢꯌꯦ ꯇꯥꯏꯌꯦ
ꯎꯝ
ꯑꯩꯗꯣ ꯐꯣꯟꯗꯣ ꯑꯗꯨꯝ ꯅꯥꯀꯣꯡꯗ ꯊꯝꯕꯗꯣ ꯀꯩꯅꯣ ꯑꯗꯨꯝ ꯕꯦꯛꯀꯨꯝꯕ ꯇꯧꯋꯦꯕ ꯃꯊꯟꯇ ꯃꯔꯛ ꯃꯔꯛ ꯑꯗꯨꯒꯤꯅꯤ
ꯑꯗꯨ ꯃꯨꯊꯠꯂꯒ ꯊꯝꯃꯣ ꯎꯝ ꯃꯨꯊꯠꯄ ꯌꯥꯗꯕꯒꯤꯀꯣ ꯑꯗꯨ ꯎꯗ ꯌꯥꯔ ꯎꯝ
ꯀꯔꯤ
ꯑꯦ ꯀꯌꯥꯗ ꯂꯥꯛꯑꯣ ꯀꯌꯥꯗ ꯑꯃꯨꯛ ꯂꯥꯛꯑꯣ ꯍꯥꯏ ꯍꯥꯏꯕ꯭ꯔꯥ
ꯈꯪꯗ꯭ꯔꯦ ꯀꯥꯎꯈ꯭ꯔꯦ ꯉꯁꯥꯏ ꯑꯗꯨꯗ ꯂꯩꯕ ꯅꯨꯄꯤꯗꯨꯅ ꯐꯣꯟ ꯇꯧꯔꯛꯑꯦ ꯅꯣꯏꯅꯤ ꯐꯪ ꯐꯪꯕ꯭ꯔꯥ ꯅꯣꯏꯅꯤ ꯐꯪꯗ꯭ꯔꯗꯤ ꯑꯗꯨꯗꯤ ꯂꯩꯒꯗꯧꯕ ꯃꯥꯜꯂꯦ ꯁꯤꯠ ꯂꯥꯛꯑꯣ ꯍꯥꯏꯕ
ꯍꯣꯏ ꯑꯁꯤ ꯉꯁꯤ ꯑ
ꯑꯗꯨ ꯑꯣꯏꯔꯁꯨ ꯇꯝꯕ ꯉꯝꯗꯦꯅ
ꯍꯣꯏ ꯍꯣꯏ ꯑꯗꯨꯝ ꯂꯩꯔꯣ ꯅꯣꯏꯗꯤ ꯌꯥꯔꯦ
ꯑꯩꯁꯦ ꯍꯣꯏ ꯔꯤꯒ꯭ꯔꯦꯠꯁꯨ ꯆꯠꯄꯤꯗ꯭ꯔꯦ ꯑꯩꯁꯦ ꯍꯣꯏ ꯐꯥꯅꯤꯡꯉꯥꯏ ꯑꯣꯏꯕꯒꯤꯅꯤ ꯍꯥꯏꯅ ꯈꯟꯈ꯭ꯔꯦ ꯑꯩ ꯀꯔꯤꯁꯨ ꯈꯟꯈ꯭ꯔꯦ
ꯑꯗꯨꯃꯥꯏꯅꯦ ꯑꯁꯦꯡꯕꯅꯦ ꯑꯗꯨꯃꯥꯏꯅ ꯈꯜꯂꯣ ꯑꯩꯈꯣꯏꯁꯨ ꯑꯩꯁꯨ ꯑꯩꯒꯤ ꯋꯥꯔꯤꯁꯨ ꯂꯤꯕꯤꯒꯦ ꯅꯪꯁꯨ ꯈꯪꯗꯤ ꯈꯪꯉꯝꯅꯤ ꯑꯗꯨꯑꯣꯢꯔꯁꯨ ꯍꯣꯏ ꯃꯤꯒꯤꯁꯨ ꯊꯣꯛꯂꯗꯤ ꯐꯔꯦꯀꯣ
ꯍꯣꯏ
ꯃꯣꯏ ꯃꯤꯅ ꯇꯧꯔꯨꯔꯁꯨ ꯊꯣꯛꯑꯗꯤ ꯇꯧꯁꯨ ꯇꯧꯔꯣꯢ ꯃꯣꯏꯅꯤꯒꯤ ꯐꯅꯕꯒꯤ ꯅꯣꯏ ꯑꯅꯤꯁꯨ ꯑꯗꯨꯗ ꯇꯧꯔꯣ ꯍꯥꯏꯕꯒꯤ ꯂꯩꯕꯒꯤꯅꯦꯅ ꯈꯜꯂꯒ ꯂꯩꯔꯣ ꯑꯩꯈꯣꯏꯁꯨ ꯍꯥꯏꯔꯗꯤ ꯑꯩꯈꯣꯏꯅ ꯅꯤꯡꯕꯗꯣ ꯑꯩꯈꯣꯏꯅ ꯅꯤꯡꯕꯗꯤ ꯑꯗꯨꯒ ꯇꯧꯅꯤꯡꯕꯅꯤꯅ
ꯍꯣꯏ ꯍꯣꯏ
ꯐꯪꯅꯕꯒꯤꯁꯦ ꯏꯁꯣꯔꯅ ꯀꯔꯤꯅꯣ ꯑꯃ ꯂꯩꯕꯒꯤ ꯃꯥꯅ ꯄꯤꯗꯕꯒꯤꯅꯦ ꯍꯥꯏꯕꯗꯣ ꯑꯩꯈꯣꯏꯁꯨ ꯈꯪꯕ ꯍꯧꯔꯦꯕ ꯈꯪꯗꯦ ꯑꯩꯗꯣ ꯏꯁꯥꯗꯣ ꯑꯁꯤꯗ ꯂꯩꯔꯝꯗ꯭ꯔꯗꯤ ꯅꯨꯡꯉꯥꯏꯔꯣꯏꯔ ꯅꯨꯡꯉꯥꯏꯗꯧꯔꯥ ꯑꯗꯨꯗꯤ ꯈꯪꯗꯦ ꯑꯗꯨ ꯑꯣꯏꯔꯁꯨ ꯏꯁꯥꯒꯤ ꯈꯛ ꯇ ꯍꯥꯏꯗ꯭ꯔꯁꯨ ꯃꯤ ꯍꯥꯏꯕꯁꯦ ꯇꯝꯕꯤꯅꯤꯡꯗꯕ ꯇꯝꯕꯤꯅꯤꯡꯕꯗꯤ ꯎꯄꯥꯏ ꯂꯩꯇꯦꯅ ꯇꯝꯕꯤꯅꯤꯡꯉ꯭ꯔꯁꯨ ꯃꯤꯗꯣ ꯌꯥꯝꯃꯜꯂꯗꯤ ꯇꯝꯕꯤꯅꯤꯡꯉꯁꯨ ꯍꯥꯏꯗꯤ ꯃꯄꯨꯡ ꯐꯥꯅ ꯇꯝꯕꯤꯕ ꯉꯝꯗꯦꯅ ꯃꯤ ꯃꯣꯏ ꯣ ꯃꯤ ꯍꯥꯏꯕꯗꯤꯀꯣ ꯑꯗꯨꯗꯨ ꯃꯥꯁꯨ ꯑꯣꯏꯌꯦ ꯑꯗꯨꯒꯤ ꯃꯤꯁꯨ ꯌꯥꯝ ꯃꯥꯜꯍꯂꯦ ꯑꯗꯨꯒꯤ ꯑꯣꯏꯔꯝꯕ ꯃꯥꯜꯂꯦ ꯍꯥꯏꯅ ꯈꯜꯂ ꯑ ꯑꯁꯤꯗ ꯇꯧꯔꯣ ꯅꯣꯏ ꯍꯥꯟꯅ ꯑꯁꯤꯗ ꯇꯧꯔꯗꯤ ꯅꯣꯏꯒꯤ ꯐꯒꯗꯕꯅꯤ ꯍꯥꯏꯕꯒꯤ ꯂꯩꯕ ꯑꯣꯏꯔꯝꯃꯤ ꯍꯥꯏꯅ ꯑꯩꯁꯨ ꯈꯜꯂꯦ ꯑꯁꯤ ꯃꯣꯏ ꯆꯠꯄ ꯆꯠꯇ꯭ꯔꯒ ꯑꯁꯤ ꯉꯁꯤ ꯑꯗꯨꯝ ꯂꯩꯕꯒꯨꯝꯕꯁꯦ ꯑꯗꯨꯗꯗꯤ ꯑꯁꯤ ꯑꯗꯨꯃꯥꯏꯅ ꯀꯧꯕꯧꯕ ꯌꯥꯔꯣꯏꯦ
ꯎꯝ ꯎꯝ ꯇꯧꯅꯤ ꯃꯣꯏꯗꯤ ꯍꯣꯏ ꯑꯃꯒꯨꯝꯕꯗꯤ ꯌꯥꯏ ꯑꯗꯨ ꯑꯣꯏꯔꯁꯨ ꯁꯨ ꯀꯣ ꯑꯦꯞꯁꯦꯟ ꯇꯧꯕ ꯌꯥꯗꯦ ꯍꯥꯏ ꯆꯩꯌꯦ ꯍꯥꯏꯌꯦꯦ ꯌꯥꯝꯁꯇ ꯑꯣꯏ
ꯑꯗꯨꯒ ꯃꯔꯛ ꯑꯃꯇ ꯑꯍꯨꯝ ꯂꯥꯛꯇ꯭ꯔꯗꯤ ꯈꯜꯂꯣꯅꯦ ꯍꯥꯏꯗꯤ ꯈꯟꯗꯣꯏꯕꯣꯏ ꯅ ꯌꯥꯝꯅ ꯐꯝꯍꯟꯕꯒꯤꯀꯣ ꯕꯤꯗ꯭ꯔꯒ ꯑꯗꯨꯝ ꯇꯧꯕꯤꯕ ꯋꯥꯅꯦ
ꯑꯣ ꯅꯨꯄꯤ ꯑꯃꯗꯨꯁꯨ ꯅꯣꯏꯒ ꯃꯥꯟꯅꯕꯗꯣ
ꯍꯣꯏ
ꯅꯨꯄꯤ ꯃꯥꯁꯨ ꯆꯠꯄ ꯍꯧꯔꯕ꯭ꯔꯥ
ꯃꯖꯤ ꯏꯥꯛꯀꯦ
ꯂꯥꯛꯇ꯭ꯔꯤꯌꯦ
ꯍꯣꯏ ꯂꯥꯛꯂꯦ ꯂꯥꯛ ꯈꯪꯒꯦꯁꯨ ꯍ꯭ꯔꯦ
ꯎꯝ ꯅꯣꯏꯗꯗꯤ ꯇꯧꯅꯤꯡꯉꯥꯏ ꯇꯧꯕ ꯅꯠꯇ꯭ꯔꯣ ꯅꯣꯏꯗꯗꯤ ꯇꯧꯔꯅꯤꯀꯣ
ꯐꯪꯗꯦ ꯃꯥꯗꯤ ꯒ꯭ꯌꯥꯟ ꯇꯥꯗ꯭ꯔꯦ ꯊꯕꯛ ꯇꯧꯅꯤꯡꯕ ꯃꯥꯜꯂꯦ ꯀꯔꯤ ꯀꯔꯥꯗꯤ ꯍꯥꯏꯔꯝꯃ ꯍꯥꯏꯕ ꯃꯥꯜꯂꯦꯗ ꯑꯩꯗꯤ ꯋꯥꯔꯤ ꯁꯥꯗꯕꯒꯤ ꯑꯩꯗꯤ ꯈꯪꯗꯦꯅ
ꯑꯣ ꯑꯣ ꯍꯥꯏꯗꯤ ꯅꯣꯏ ꯍꯣꯁꯄꯤꯇꯥꯜꯗꯒꯨꯝꯕ ꯂꯥꯛꯑꯒ ꯇꯧꯔꯕ꯭ꯔꯥ ꯈꯟꯕ
ꯂꯥꯛꯇꯦ ꯉꯁꯤ ꯐꯥꯎ
ꯎꯝ
ꯐꯔꯁꯨ ꯍꯦꯛ ꯍꯦꯛꯒꯗꯤ ꯄꯥꯟꯗꯤ ꯄꯥꯟꯂ ꯃꯥꯔꯦ
ꯑ